ꯂꯤꯟꯊꯣꯏ
ꯍꯥꯎ
ꯀꯩꯗꯧꯏꯅꯣ
ꯑꯥ ꯆꯦ ꯑꯩ ꯂꯕꯨꯛ ꯆꯠꯂꯤꯌꯦ
ꯂꯧ ꯁꯨꯕ ꯌꯥꯔꯕꯣ
ꯂꯧ ꯁꯨꯕꯒꯤ ꯅꯠꯇꯦꯗ ꯄꯨꯈꯤꯗ ꯐꯥꯝꯗ ꯆꯠꯂꯝꯕꯅꯦ
ꯎꯝ ꯐꯥꯝꯗꯤ ꯀꯩꯀꯩ ꯊꯥꯔꯤꯕ
ꯃꯅꯥ ꯃꯁꯤꯡ ꯈꯔ ꯑꯗꯨꯝ ꯊꯥꯏꯌꯦ ꯀꯩꯅꯣ ꯑꯥ ꯍꯋꯥꯏ ꯑꯁꯥꯡꯕꯤꯒꯨꯝꯕ ꯄꯣꯡ ꯍꯋꯥꯏꯒꯨꯝꯕ ꯈꯥꯃꯦꯟ ꯑꯁꯤꯟꯕꯖꯨ ꯑꯗꯨꯝ ꯍꯧꯔꯤ ꯑꯗꯒꯤ ꯏꯁꯤꯡ ꯇꯤꯜꯍꯧ ꯃꯅꯥ ꯆꯥꯕꯤꯗꯣ
ꯎꯝ
ꯑꯗꯨꯒꯖꯨ ꯊꯥꯏ
ꯎꯝ ꯎꯝ
ꯔꯤ ꯀꯩꯅꯣ ꯁꯣꯝ ꯅꯥꯀꯟꯗꯁꯨ ꯀꯩꯅꯣ ꯊꯥꯔꯤ ꯎꯝ ꯎ ꯃꯣꯔꯣꯛ ꯑꯗꯒꯤ ꯊꯕꯤ ꯀꯩ ꯀꯩ ꯈꯔꯥ ꯑꯃꯁꯨ ꯍꯧꯔꯤ ꯈ꯭ꯔꯥ ꯈ꯭ꯔꯥ ꯑꯗꯨꯝ ꯊꯥꯏꯗ ꯏꯆꯦ ꯉꯥ ꯃꯆꯤꯟꯖꯥꯛ ꯊꯥꯕ ꯑꯣꯏꯅ ꯑꯗꯨꯝ ꯀꯨꯝꯃꯛꯄꯅꯤ ꯍꯥ
ꯉꯥꯗꯤ ꯀꯌꯥꯝ ꯊꯥꯗꯔꯒꯦ
ꯉꯥꯁꯦ ꯀꯌꯥꯝ ꯊꯥꯗꯕ ꯍꯥꯏꯁꯦ ꯈꯪꯗꯦꯗ ꯑꯗꯨꯝ ꯈ꯭ꯔꯥ ꯈ꯭ꯔꯥ ꯌꯦꯡꯉꯒꯥ ꯑꯥ ꯃꯔꯛ ꯃꯔꯛꯇ ꯑꯗꯨꯝ ꯂꯧꯔ ꯂꯧꯔꯒ ꯈ꯭ꯔꯥꯒꯥ ꯑꯗꯨꯝ ꯊꯥꯗꯒꯤꯕꯥꯅꯤ
ꯎꯝ
ꯉꯥ ꯁꯤꯜꯚꯔꯒꯨꯝꯕ ꯁꯤꯜꯚꯔ ꯑꯗꯨꯝ ꯈ꯭ꯔꯥ ꯊꯥꯗꯒꯤꯕꯥ ꯃꯥꯜꯂꯦ ꯑꯗꯒꯤ ꯀꯃꯟ ꯀꯞ ꯄꯨꯛꯂꯥꯎꯕꯤꯗꯣ
ꯎꯝ
ꯑꯗꯨꯒ ꯗꯨꯁꯨ ꯑꯗꯨꯝ ꯊꯥꯗꯩ ꯑꯗꯒꯤ ꯒ꯭ꯔꯥꯁ ꯀꯥꯞꯇꯨꯁꯨ ꯃꯆꯥ ꯈ꯭ꯔꯥ ꯂꯧꯔꯒ ꯊꯥꯗꯒꯤꯕꯅꯤ
ꯎꯝ
ꯑꯗꯒꯤ ꯀꯔꯤ ꯃꯨꯀꯥ ꯉꯥꯒꯗꯣ ꯊꯥꯗꯒꯤꯕꯅꯤ
ꯎꯝ
ꯆꯦ ꯍꯣꯢ ꯀꯩꯗꯧꯔꯝꯃꯤꯅꯣ
ꯑꯩ ꯆꯥꯛ ꯆꯥꯔꯝꯃꯤꯅꯤ
ꯊꯦꯡꯉꯦꯗ
ꯊꯦꯡꯇꯣꯛꯈ꯭ꯔꯦ ꯉꯁꯤꯗꯤ
ꯀꯥꯏ ꯀꯥꯏ ꯆꯠꯂꯨꯔꯕ
ꯎꯝ ꯁ꯭ꯀꯨꯜ ꯆꯠꯊꯣꯛꯎꯔꯦ ꯑꯗꯨ ꯍꯜꯂꯛꯄꯗ ꯑꯗꯨꯝ ꯊꯦꯡꯗꯣꯛꯈ꯭ꯔꯦꯗ
ꯑꯣ
ꯉꯥ ꯗꯨ ꯅꯣꯡꯃ ꯐꯥꯔꯒ ꯆꯥꯕ ꯌꯥꯕ ꯖꯥꯠꯅꯤꯅꯦ ꯑꯗꯨꯗꯤ
ꯅꯣꯡꯃ ꯐꯔꯒ ꯆꯥꯕꯥ ꯌꯥꯕꯥ ꯖꯠꯅꯤ ꯆꯥꯖꯦ ꯆꯥꯖꯦ ꯈ꯭ꯔꯥ ꯆꯥꯎꯍꯟꯒꯤꯒꯦ ꯑꯆꯧꯕꯖꯨ ꯌꯥꯎꯕꯨꯗꯤ ꯌꯥꯎꯔꯕꯅꯦ ꯑꯗꯣ ꯈꯔꯥ ꯆꯥꯎꯍꯜꯂꯒ ꯂꯤꯔꯒ ꯆꯥꯔꯒꯅ ꯍꯥꯎꯏꯗꯅ ꯉꯥ ꯑꯔꯤꯕ ꯍꯥꯎꯋꯦ ꯍꯥꯏꯅꯩꯗꯣ
ꯍꯣꯏꯅꯦ ꯈꯔꯥ ꯌꯥꯝ ꯆꯥꯎꯍꯜꯂꯒꯀꯣ
ꯈꯔꯥ ꯆꯥꯎꯍꯜꯂ ꯂꯤꯍꯜꯂꯦꯗꯅ ꯑꯗꯨꯒ ꯆꯥꯁꯤ ꯍꯟꯗꯛꯇꯤ ꯉꯥꯒꯥꯏꯁꯦ ꯐꯕꯁꯦ ꯑꯩꯈꯣꯏꯅ ꯐꯔꯔꯣꯏꯗ ꯀꯩꯅꯣ ꯇꯧꯊꯣꯛꯈꯔꯗꯕꯅꯤ ꯑꯥ ꯈꯔꯒꯥ ꯈꯣꯟꯇꯣꯛꯍꯧꯔꯒ ꯎꯝ ꯉꯥ ꯃꯦꯂꯥꯒꯨꯝꯕ ꯇꯧꯊꯣꯛꯈ꯭ꯔꯗꯕꯅꯤ
ꯑꯗꯨꯁꯨ ꯀꯥꯟꯅꯩꯅꯦ
ꯍꯣꯏ ꯑꯗꯨꯅ ꯁꯝꯃꯦ ꯑꯩꯈꯣꯏꯅ ꯃꯨꯛ ꯐꯅꯔꯨꯕ ꯑꯗꯩ ꯃꯤ ꯊꯤꯅꯗꯅ ꯐꯗꯅ ꯈꯣꯠꯇꯅ ꯇꯧꯗꯣꯏ ꯁꯔꯨꯛ ꯁꯥꯗ ꯌꯣꯟꯕꯅꯤ ꯌꯦ ꯑꯥ ꯄꯩꯁꯥ ꯑꯃꯨꯛ ꯈꯣꯝꯀꯠꯅꯕ ꯅꯥꯏꯗꯨꯏ ꯁꯔꯨꯛꯄꯨꯗꯤ ꯑꯗꯨꯝ ꯀꯩꯅꯣ ꯇꯧꯊꯣꯛꯈ꯭ꯔꯒꯦꯅ ꯉꯥ ꯃꯦꯂꯥꯗ ꯇꯧꯔꯗꯤ ꯄꯩꯁꯥꯗꯣ ꯁꯦꯟꯕꯨꯟ ꯑꯃ ꯐꯥꯅꯔꯛꯑꯅꯤ
ꯎꯝ
ꯑꯗꯣ ꯋꯥꯁꯨ ꯄꯥꯛꯅ ꯋꯥꯅꯍꯧꯗ꯭ꯔꯦꯗꯅ
ꯎꯝ
ꯗꯨꯃꯥꯏ ꯇꯧꯔꯒꯦꯅ ꯍꯦꯛ ꯈꯜꯂꯦ
ꯑꯗꯨꯗꯤ ꯀꯔꯝꯕ ꯃꯈꯜꯗ ꯇꯧꯗꯣꯏꯕ
ꯀꯔꯝꯕ ꯃꯈꯜ ꯍꯥꯏꯖꯦ ꯍꯥ
ꯎꯝ ꯃꯦꯂꯥ ꯇꯧꯗꯣꯏꯗꯣ ꯀꯔꯝꯕ ꯃꯑꯣꯡ ꯇꯧꯗꯣꯏꯅꯣꯕ ꯍꯥꯏꯗꯤ ꯁꯨꯝ ꯏꯟꯅ ꯇꯧꯗꯣꯏꯔꯥ ꯈꯣꯏꯅ ꯇꯧꯗꯣꯏꯔꯥ ꯂꯣꯡꯍꯨꯝꯅ ꯇꯧꯗꯣꯏꯔꯥ ꯂꯩꯗꯅ
ꯑꯗꯨꯝ ꯃꯣꯏ ꯇꯧꯅꯤꯡꯕ ꯇꯧꯖꯔꯅꯤ ꯍꯥꯏꯗꯤ ꯑꯩꯈꯣꯏꯗꯤ ꯄꯩꯁꯥ ꯑꯁꯨꯛꯇ ꯀꯩꯅꯣ ꯇꯧꯔꯒꯦꯅ ꯍꯥꯏꯔꯒ ꯊꯥꯗꯣꯛꯑꯦꯗꯅ
ꯎꯝ
ꯑꯗꯨꯒ ꯃꯣꯏ ꯍꯥꯏꯗꯤ ꯂꯣꯡꯎꯞꯄꯨ ꯑꯣꯏꯒꯦꯔꯥ ꯏꯟꯕꯨ ꯑꯣꯏꯒꯦꯔꯥ ꯈꯣꯏ ꯆꯣꯞꯄꯕꯨ ꯑꯣꯏꯒꯦꯔꯥ ꯃꯣꯏ ꯈꯟꯅꯖꯔꯅꯤ ꯂꯧꯗꯧꯕ ꯃꯤꯗꯨꯅ ꯗꯨꯃꯥꯏ ꯇꯧꯔꯒꯦꯅ ꯈꯜꯂꯤꯅꯤ ꯑꯗꯣ ꯑꯥ ꯁꯤ ꯀꯥꯟꯕꯨꯗꯤ ꯀꯥꯟꯅꯕ ꯃꯥꯡꯖꯩꯅ ꯏꯤꯡꯒꯣꯜ ꯄꯣꯠ ꯀꯩ ꯀꯩ ꯅꯥꯀꯟꯗ ꯀꯩꯗ ꯊꯥꯕꯁꯤꯡꯗꯣ ꯑꯗꯨꯗꯤ ꯑꯃꯠꯇ ꯂꯧꯕ ꯌꯥꯔꯔꯣꯏꯗꯣꯏꯅꯤ
ꯎꯝ ꯍꯣꯏꯅꯦ ꯃꯤ ꯃꯌꯥꯝ ꯆꯪꯉꯒꯗꯤ ꯃꯄꯥꯟꯗ ꯊꯥꯔꯤꯕ ꯄꯣꯠꯇꯣ ꯃꯣꯏꯗꯨ ꯅꯦꯠꯄ ꯈꯣꯠꯄ ꯇꯧꯕꯗ ꯑꯗꯨꯝ ꯃꯥꯡꯗꯤ ꯃꯥꯡꯉꯗꯣꯏꯅꯤꯅꯦ ꯑꯗꯨꯗꯤ
ꯎꯝ ꯂꯣꯏ ꯃꯥꯡꯗꯣꯏꯅꯦ ꯑꯗꯨꯅ ꯈꯤꯇꯪ ꯍꯥꯏꯗꯤ ꯄꯣꯠ ꯆꯩꯩ ꯊꯥꯅꯗꯕ ꯀꯥꯟꯒꯨꯝꯕ ꯑꯗꯨꯃꯥꯏꯅ ꯌꯦꯡꯉꯒ ꯇꯧꯁꯤꯔꯅ ꯈꯜꯂꯤ
ꯎꯝ ꯀꯥꯟꯅꯔꯗꯤ ꯇꯧꯕ ꯌꯥꯏꯗꯀꯣ
ꯍꯣꯏ ꯃꯤꯒ ꯂꯩꯇꯕꯅꯤꯅꯅꯦ ꯋꯥꯕꯗꯣ ꯋꯥꯕꯅ ꯍꯦꯜꯂꯦꯕ ꯉꯥ ꯐꯥꯕꯗ
ꯎꯝ
ꯑꯗꯨꯅ ꯑꯗꯨꯃꯥꯏꯅ ꯇꯧꯊꯣꯛꯈ꯭ꯔꯒꯦꯅ ꯈꯜꯂꯤ
ꯅꯪꯗꯤ ꯆꯥꯔꯕꯣ
ꯑꯩꯕꯨꯗꯤ ꯉꯁꯥꯏꯅ ꯆꯥꯔꯦꯗ
ꯀꯩ ꯑꯦꯟꯖꯥꯡ ꯆꯥꯔꯕ ꯑꯩꯗꯤ ꯁꯧꯒꯤ ꯆꯥꯔꯦ ꯅꯪꯗꯤ
ꯑꯩꯈꯣꯏꯒꯤꯗꯨꯕꯨ ꯀꯩ ꯑꯦꯟꯖꯤꯡꯅꯣꯅꯦ ꯎꯝ ꯀꯩꯅꯣꯅꯦ ꯑꯣ ꯀꯥꯡꯁꯣꯏ ꯑꯃ ꯊꯣꯡꯉꯦ ꯀꯥꯡꯍꯧ ꯑꯃ ꯉꯧꯋꯦ
ꯎꯝ
ꯃꯣꯔꯣꯛ ꯃꯦꯠꯄ ꯑꯃꯁꯨ ꯌꯥꯎ ꯃꯥꯜꯂꯦ
ꯅꯨꯡꯁꯥ ꯁꯥꯒꯠꯂꯛꯑꯕꯅꯤꯅ ꯃꯣꯔꯣꯛ ꯃꯦꯠꯄꯅ ꯑꯗꯨꯝ ꯆꯥꯛ ꯆꯪꯉꯤꯗ ꯀꯣ
ꯍꯣꯏ ꯑꯆꯝꯕ ꯑꯃ ꯆꯥꯕ
ꯎꯝ
ꯃꯣꯔꫭꯛ ꯑꯃꯥ ꯆꯥꯕ
ꯎꯝ
ꯅꯦꯗꯨꯝ ꯏꯆꯪꯗ ꯆꯪꯉꯤꯗ
ꯎꯝ
ꯀꯥꯂꯦꯟ ꯏꯟꯖꯥꯡꯗꯤ ꯑꯗꯨꯝ ꯈꯔ ꯋꯥꯏ ꯏꯆꯦꯍꫭꯏꯗꯤ ꯀꯩꯀꯩ ꯏꯟꯖꯥꯡꯅꫭ ꯍꯧꯔꯤꯒꯦ
ꯑꯩꯈꯣꯏꯒꯤ ꯍꯧꯕ ꯍꯥꯏꯁꯦ ꯍꯧꯗ꯭ꯔꯕꯒꯨꯝꯕꯅꯤꯗ ꯑꯌꯥꯝꯕꯅ ꯂꯩꯔ ꯂꯩꯔꯒ ꯑꯣꯏꯅ ꯆꯥꯔꯝꯅꯤ ꯍꯥꯏꯗꯤ ꯎꯝ ꯀꯥꯂꯦꯟ ꯑꫭꯏꯖꯔꯒꯖꯨ ꯅꯣꯡꯖꯨ ꯄꯟꯊꯥꯅꯤꯅꯦ ꯍꯤꯡꯒꯣꯟꯗ ꯀꯩꯗ ꯅꯣꯡ ꯆꯨꯁꯟꯕꯒꯤ ꯊꯨꯝꯖꯟꯕꯗꯨꯣ ꯀꯨꯠꯄꯒꯤ ꯑꯗꯨꯅ ꯏꯟꯖꯥꯡ ꯅꯥꯄꯤꯗꯣ ꯊꯥꯕ ꯌꯥꯗ꯭ꯔꯕꯅꯤꯅ ꯍꯥꯏꯗꯤ ꯈꯤꯇꯪ ꯀꯪ ꯇꯣꯡꯕ ꯀꯪꯕ ꯂꯩꯗꯅ ꯑꯗꯨ ꯑꯣꯏꯔꯛꯇꯥꯥꯔꯒꯗꯤ ꯏꯟꯖꯥꯡꯗꯣ ꯃꯈꯜ ꯃꯈꯜ ꯃꯌꯥꯝ ꯊꯥꯔꯒ ꯏꯁꯥꯅ ꯄꯨꯊꯣꯛꯆꯔꯒ ꯆꯥꯕ ꯑꯣꯏꯗꯤ ꯐꯗꯧꯕꯀꯣ ꯑꯗꯨ ꯊꯥꯕ ꯌꯥꯗ꯭ꯔꯥꯕꯅꯤꯅ ꯃꯤꯒꯤ ꯌꯣꯜꯂꯛꯄꯗꯒꯤ ꯂꯩꯔ ꯂꯩꯔ ꯆꯥꯔꯦꯗꯅ ꯗꯨꯀꯥꯟꯗꯩ ꯈꯔ ꯂꯩ ꯑꯗꯒꯤ ꯕꯖꯥꯔꯗꯩ ꯈꯔ ꯂꯩ ꯇꯧꯔ ꯇꯧꯔ ꯆꯥꯔꯦ
ꯂꯩꯔ ꯆꯥꯕꯗꯣ ꯄꯩꯁꯥ ꯆꯠꯄ ꯈꯛꯀꯤ ꯅꯠꯇꯕꯀꯣ
ꯎꯝ ꯃꯇꯝꯖꯨ ꯑꯃꯨꯛꯀꯥ ꯃꯥꯡꯉꯦꯕ
ꯃꯇꯝꯖꯨ ꯑꯃꯨꯛ ꯃꯥꯡꯉꯦ ꯆꯥꯔꯤꯕ ꯄꯣꯠ ꯇꯨꯅ ꯍꯥꯔ ꯍꯥꯞꯄꯤꯔ ꯀꯔꯤꯅꯣ ꯑꯗꯨꯖꯨ ꯃꯨꯛ ꯈꯪꯗꯔꯦ ꯏꯁꯥꯅ ꯊꯥꯖꯔ ꯆꯥꯕꯖꯤꯅ ꯃꯨꯛꯇꯕꯨ ꯈꯪꯖꯩꯗꯅ ꯏꯁꯥꯅ ꯍꯤꯗꯥꯛ ꯑꯃ ꯀꯩ ꯑꯃ ꯍꯥꯞ ꯇꯕꯤꯗ ꯌꯥꯝꯅ ꯑ꯭ꯣꯔꯒꯥꯅꯤꯛ ꯑꯣꯏꯕ ꯃꯑꯣꯡꯗ ꯄꯨꯊꯣꯛꯑꯒ ꯆꯥꯖꯔꯦꯗꯅ
ꯎꯝ ꯑꯗꯣ ꯍꯧꯖꯤꯛ ꯌꯣꯜꯂꯛꯏꯖꯤꯡꯖꯤꯗꯤ ꯍꯧꯖꯤꯛ ꯌꯣꯜꯂꯛꯏꯖꯤꯡꯖꯤꯗꯤ ꯃꯦꯃꯥꯟ ꯇꯥꯕ ꯅꯠꯇꯦꯗꯅ ꯍꯥꯏꯗꯤ ꯑꯥ ꯏꯁꯝ ꯁꯝꯅ ꯍꯥꯏꯔꯕꯗ ꯈꯥꯃꯦꯟ ꯁꯤꯟꯕꯃꯛꯇꯥ ꯑꯣꯏꯔꯒꯖꯨ ꯊꯨꯅ ꯃꯨꯟꯅꯕꯅ ꯍꯤꯗꯥꯛ ꯀꯥꯞꯁꯟꯅꯔꯦ ꯑꯗꯨꯅ ꯑꯗꯨꯝ ꯕꯖꯥꯔ ꯂꯩꯔ ꯈꯣꯠꯂꯒ ꯆꯥꯕꯖꯦ ꯀꯤꯖꯨ ꯀꯤꯌꯦꯕ ꯎꯄꯥꯏ ꯂꯩꯇꯕꯅꯤ ꯗꯨꯝ ꯂꯩꯔ ꯆꯥꯔꯦꯗꯅ
ꯈꯣꯏꯕꯨꯗꯤ ꯍꯤꯡꯒꯣꯟꯗꯒꯤ ꯍꯦ ꯍꯦꯛꯇꯅ ꯆꯥꯔꯕꯅꯤꯅ ꯅꯨꯡꯉꯥꯏꯔꯦ
ꯑꯗꯨ ꯐꯔꯝꯅꯦ ꯑꯈꯣꯏꯗꯤ ꯍꯦꯛꯐꯝꯖꯨ ꯂꯩꯇꯦ ꯊꯥꯒꯦꯖꯨ ꯊꯥꯕ ꯌꯥꯗ꯭ꯔꯦ
ꯊꯥꯒꯦꯖꯨ ꯊꯥꯕ ꯌꯥꯗ꯭ꯔꯦ ꯍꯦꯁ
ꯉꯥꯒ ꯐꯥꯔꯝꯗꯥꯏꯗ ꯍꯦꯛ ꯂꯥꯛꯑꯣ
ꯍꯥꯏꯔꯛꯑꯣ ꯉꯥ ꯐꯥꯔꯝꯗꯥꯏꯗ ꯀꯣꯏꯕ ꯑꯣꯏꯅ ꯑꯈꯣꯏ ꯃꯌꯥꯝ ꯇꯧꯔ ꯂꯥꯛꯀꯦ
ꯑꯗꯨ ꯉꯥ ꯈꯔ ꯐꯥꯗꯣꯛꯈ꯭ꯔꯒ ꯉꯥ ꯌꯥꯝ ꯂꯩꯇ꯭ꯔꯀꯥꯟꯗ ꯍꯥꯏꯔꯛꯀꯦ
ꯑꯗꯨꯖꯨ ꯌꯥꯕꯖꯥꯠꯅꯤ ꯉꯥ ꯆꯥꯒꯦ ꯍꯥꯏꯔꯒ ꯉꯥ ꯃꯆꯥ ꯉꯥꯛꯇ ꯉꯥꯏꯔꯦ ꯐꯥꯕ ꯌꯥꯗꯔꯦ ꯍꯦꯛ ꯍꯥꯏꯔꯕ
ꯑꯥ ꯑꯗꯨꯒ ꯅꯣꯏꯗ ꯏꯟꯖꯥꯡ ꯑꯍꯥꯎꯕ ꯄꯨꯍꯜꯂꯛꯑꯕ
ꯎꯝ ꯁꯤꯡꯗꯤ ꯁꯤꯡꯉꯤꯅꯦ ꯅꯪ
ꯁꯤꯡ ꯁꯤꯡꯏꯖꯦ ꯄꯩꯁꯥ ꯄꯥꯏꯅꯝꯅꯦ
ꯁꯤꯡꯉꯗꯤ ꯄꯩꯁꯥ ꯄꯥꯏꯅꯕ꯭ꯔꯥꯕ
ꯎꯝ ꯁꯤꯡꯉꯗꯤ ꯄꯩꯁꯥ ꯄꯥꯏꯗꯣꯏꯅꯤ ꯀꯩꯅꯣ
ꯎꯝ ꯅꯪꯒꯤ ꯍꯟꯗꯛ ꯑꯦꯛꯖꯥꯝ ꯊꯥꯒ꯭ꯔꯤꯗꯨꯗꯤ ꯀꯃꯥꯏ ꯇꯧꯒ꯭ꯔꯥꯕ ꯂꯣꯏꯒ꯭ꯔꯥꯕꯣ
ꯎꯝ ꯂꯣꯏꯁꯟꯒ꯭ꯔꯦꯗ
ꯂꯣꯏꯁꯤꯟꯒꯥꯔꯦ ꯅꯨꯡꯕꯨ ꯅꯨꯡꯉꯥꯏꯒꯤꯕ꯭ꯔꯣ ꯑꯦꯛꯖꯥꯝ
ꯑꯗꯨꯝ ꯅꯨꯡꯉꯥꯏꯒꯤ
ꯅꯣꯏ ꯄ꯭ꯔꯦꯛꯇꯤꯀꯦꯜ ꯀꯩꯀꯩꯗꯤ ꯀꯔꯝ ꯀꯥꯟ ꯇꯥꯔꯛꯇꯣꯏꯕ
ꯑꯥ ꯈꯪꯗꯦ ꯃꯇꯝ ꯂꯦꯄꯛꯇ꯭ꯔꯤ
ꯎꯝ ꯑꯗꯨꯝ ꯑꯗꯨꯏ ꯃꯇꯝ ꯂꯦꯞꯄꯛꯇ꯭ꯔꯁꯨ ꯃꯊꯪ ꯃꯥꯁꯇꯔꯒꯤ ꯇꯧꯅꯕꯒꯤ ꯍꯣꯠꯅꯕꯗꯤ ꯂꯦꯞꯄ ꯌꯥꯗꯦ ꯇꯥꯔꯕꯣ
ꯑꯥ ꯑꯥ ꯇꯥꯏ ꯇꯥꯏ
ꯃꯊꯪꯒꯤ ꯑꯃꯨꯛ ꯍꯣꯠꯅꯧꯋꯣ ꯂꯦꯞꯄ ꯌꯥꯗꯦ
ꯎꯝ ꯍꯣꯠꯅꯔꯤꯅꯤꯗ ꯃꯇꯦꯡ ꯄꯥꯡꯕ ꯑꯣꯏꯅ ꯁꯨꯇꯤ ꯂꯩꯔꯤꯉꯩꯁꯤꯗ ꯌꯨꯝ ꯂꯥꯛꯑꯒ ꯁꯨꯃꯥꯏꯅ ꯇꯧꯔꯝꯕꯅꯤ
ꯎꯝ
ꯑꯁ ꯈꯪꯗꯦꯗ ꯂꯝꯁꯤꯅ ꯈꯔꯒ ꯅꯛꯅꯔꯝꯃꯗꯤꯅꯦ ꯐꯗꯧꯕ
ꯑꯗꯨꯅꯦ ꯂꯥꯞꯄ ꯃꯤꯅ ꯆꯠꯅꯤꯡꯉꯦ ꯈꯣꯠꯅꯤꯡꯉꯦ ꯍꯥꯏꯇꯥꯔꯒꯁꯨ ꯐꯠꯐꯥ ꯆꯠꯄꯗꯣ ꯐꯪꯗ꯭ꯔꯦꯗꯅ
ꯈꯣꯏꯖꯨ ꯏꯟꯖꯥꯡ ꯃꯌꯥꯝ ꯄꯥꯜꯂꯤꯁꯦ ꯅꯛꯅꯔꯝꯃꯗꯤ ꯄꯤꯅ ꯌꯥꯕ
ꯑꯗꯨꯅꯦ ꯑꯩꯈꯣꯏꯅ ꯁꯤꯗ ꯂꯩꯔ ꯆꯥꯔꯦ ꯅꯣꯏꯅ ꯄꯠꯂꯒ ꯃꯥꯡꯉꯦ
ꯑꯗꯨꯅꯤ ꯈꯦꯠꯅꯕꯁꯤ ꯌꯦꯡꯉꯨ
ꯎꯝ
ꯅꯛꯑꯝꯃꯥꯗꯤ ꯂꯥꯛ ꯂꯥꯛꯇꯅ ꯍꯦꯛꯇꯅ ꯆꯖꯥꯒꯗꯕꯗꯣ
ꯎꯝ
ꯐꯪꯗ꯭ꯔꯦꯅꯦꯗꯣ
ꯐꯪꯗꯦ
ꯑꯩꯈꯣꯏꯗꯤ ꯉꯥ ꯑꯃ ꯆꯥꯅꯤꯡꯉꯦ ꯁꯠ ꯏꯟꯊꯥꯅꯤ ꯐꯥꯎꯔꯒ ꯑꯗꯨꯝ ꯆꯥꯏ
ꯎꯝ
ꯌꯦꯟ ꯆꯥꯅꯤꯡꯉꯦ ꯌꯦꯟ ꯑꯔꯣꯏꯕ ꯂꯦꯕꯗꯨꯗꯒꯤ ꯑꯃ ꯇꯣꯛ ꯍꯥꯠꯇꯣꯛꯑꯦ ꯍꯦꯛꯇ ꯆꯥꯏ
ꯎꯝ
ꯈꯨꯠꯇ ꯊꯣꯛꯄ ꯉꯥꯛꯇꯅꯤꯅ ꯂꯣꯏ ꯐꯪꯉꯦ
ꯑꯩꯈꯣꯏꯗꯤ ꯂꯩꯕ ꯉꯥꯛꯇꯅꯦ
ꯑꯩꯗꯤ ꯂꯣꯏ
ꯄꯩꯁꯥꯗ ꯂꯣꯏꯅ ꯗꯤꯄꯦꯟ ꯇꯧꯔꯦ ꯑꯗꯨꯅꯦ
ꯑꯩꯈꯣꯏꯗꯤ ꯃꯌꯥꯝꯁꯦ ꯑꯃꯨꯛ ꯄꯩꯁꯥꯗ ꯑꯃꯨꯛ ꯑꯣꯟꯊꯣꯛꯑꯅꯤ ꯆꯥꯅꯤꯡꯕꯗꯨꯁꯨ ꯑꯃꯨꯛ ꯈꯨꯠꯅ ꯐꯪꯅ ꯆꯥꯅꯤ ꯅꯨꯡꯉꯥꯏꯒꯔꯦꯗ
ꯑꯩꯈꯣꯏꯒꯤꯅ ꯂꯩꯕ ꯉꯥꯛꯇꯅꯦ ꯏꯈꯨꯠꯇ ꯊꯣꯛꯄ ꯑꯝꯇ ꯌꯥꯎꯗ꯭ꯔꯦ
ꯆꯥꯎ ꯑꯗꯨꯅ ꯅꯣꯏ ꯁꯒ꯭ꯔꯤꯗꯣ ꯆꯥꯎ ꯁꯒ꯭ꯔꯤꯗꯣ ꯀꯪꯅ ꯀꯪꯅ ꯇꯛꯑꯒ ꯆꯥꯎ
ꯆꯥꯔꯤꯅꯤꯅꯦ ꯁꯧꯒ꯭ꯔꯤ ꯈꯛꯇ ꯆꯥꯔꯤꯅꯦ ꯍꯧꯖꯤꯛꯁꯨ
ꯍꯨꯝ ꯑꯩꯒꯑꯣꯏꯗꯤ ꯉꯝꯖꯔꯔꯣꯏꯗ ꯉꯥꯒ ꯊꯥꯛ ꯉꯥꯒꯁꯨ ꯊꯥꯛꯑꯝꯃꯣꯏꯗꯣꯏꯅꯤ ꯈꯪꯉꯤ
ꯉꯥꯔꯤ ꯊꯥꯛꯑꯦ ꯉꯥꯔꯤꯁꯨ ꯉꯥ ꯃꯈꯜ ꯑꯃꯅꯤ ꯀꯩꯅꯣ
ꯎꯝ ꯉꯥꯗꯤ ꯌꯥꯎꯔꯝꯃꯣꯏ ꯈꯪꯉꯦꯕ ꯑꯩ
ꯌꯥꯎꯗꯤꯌꯦ ꯉꯥꯔꯤ ꯉꯥꯔꯤ ꯊꯥꯛꯑꯗꯤ ꯉꯥꯅꯤꯗ ꯌꯥꯔꯦꯗ
ꯑꯁ ꯑꯈꯣꯏ ꯁꯤ ꯊꯥꯏꯁꯤꯅꯅꯦ ꯉꯥꯥꯁꯦ ꯍꯦꯛꯇ ꯃꯄꯥꯛ ꯃꯄꯥꯛꯀ ꯌꯥꯏꯕꯗꯣ ꯃꯇꯨꯝ ꯃꯇꯨꯡꯒ ꯌꯥꯏꯕꯗꯣ
ꯎꯝ
ꯐꯥꯔꯀꯥꯟꯗ ꯌꯥꯏꯁꯟꯗꯣꯏꯅꯦꯕ ꯑꯗꯨꯁꯤꯡꯗꯣ ꯑꯃꯨꯛ ꯊꯥꯛꯇꯣꯏꯅꯤ꯫ ꯑꯗꯨꯗ ꯑꯃꯨꯛ ꯑ
ꯉꯥꯗꯣ ꯁꯤ ꯉꯥꯁꯤꯁꯨ ꯆꯥꯅꯤꯡꯉꯤ ꯆꯥꯅꯤꯡꯗꯦꯅ ꯑꯃꯨꯛ ꯀꯩꯅꯣ ꯇꯧꯗꯣꯏꯅꯤꯗꯣ꯫ ꯑꯗꯨꯒ ꯑ ꯑꯄꯥꯝ ꯑꯄꯥꯝꯕ ꯉꯥꯒꯩꯁꯦ ꯑꯀꯪꯕꯒꯩꯁꯦ ꯊꯥꯗꯔꯒ ꯄꯨꯞꯍꯜꯂꯒꯅꯦ ꯉꯥ ꯏꯟꯖꯥꯡꯅ ꯍꯥꯞ ꯖꯥꯔ ꯌꯥꯝ ꯊꯣꯠꯇꯣꯛꯑꯅꯤꯕ꯫
ꯎꯝ꯫
ꯁꯨꯃꯥꯏꯅ ꯇꯧ ꯆꯥꯗꯣꯏꯅꯤ ꯑꯃꯨꯛꯁꯨ ꯉꯧꯗꯣꯔꯤꯕ꯫
ꯑꯩꯈꯣꯏꯒꯤꯅ ꯑꯝꯇ ꯂꯩꯇ꯭ꯔꯦ ꯉꯥꯔꯤꯗꯩ ꯍꯦꯟꯕ꯫
ꯑꯩꯗꯤ ꯍꯦꯜꯂ ꯑꯝꯇ ꯂꯩꯇ꯭ꯔꯦ ꯑꯩ ꯈꫭꯏꯗꯤ ꯅꯨꯡꯉꯥꯏ꯫ ꯆꯅꯤꯡ ꯆꯅꯤꯡꯕ ꯃꯑꫭꯡꯗ
ꯅꯨꯡꯉꯥꯏꯖꯔꯦꯅꯦ꯫
ꯇꯦꯛꯄ ꯃꯨꯛ ꯇꯥꯎꯔ ꯆꯥꯅꯤ꯫
ꯎꯝ꯫
ꯇꯦꯛꯄꯗ ꯆꯥꯡ ꯉꯝꯃꯣꯏꯗꯗꯨꯅ ꯑꯃꯨꯛ ꯌꯥꯏꯁꯟꯅꯤ꯫
ꯎꯝ꯫
ꯏꯟꯁꯥꯡ ꯀꯩꯀꯩꯒ ꯃꯨꯛ ꯆꯥꯔꯦ꯫ ꯅꯛꯑꯕꯨꯗꯤ ꯅꯣꯏꯁꯨ ꯃꯌꯥꯝ ꯃꯌꯥꯝ ꯄꯤꯕꯤ ꯌꯥꯕ꯫
ꯂꯥꯞꯄꯁꯨ ꯎꯄꯥꯏ ꯂꯩꯇꯦ꯫ ꯂꯥꯞꯄꯁꯦ ꯅꯨꯡꯉꯥꯏꯇꯦꯀꯣ꯫
ꯅꯨꯡꯉꯥꯏꯇꯦ ꯅꯨꯡꯉꯥꯏꯇꯦ ꯀꯣꯏꯕ ꯑꯣꯏꯅ ꯆꯠꯄꯒꯤꯕꯨꯗꯤ ꯅꯨꯡꯉꯥꯏꯕ꯫ ꯀꯦꯗꯅ ꯈꯣꯠꯇꯅ ꯂꯥꯛꯄꯕꯨꯗꯤ ꯅꯨꯡꯉꯥꯏꯕ꯫